ꯍꯜꯂꯣ ꯎꯝ ꯇꯥꯏꯌꯦ
ꯀꯩꯗꯧꯔꯤꯅꯣ
ꯑꯥ ꯀꯩꯁꯨ ꯇꯧꯗꯦꯗ ꯍꯧꯖꯤꯛꯇꯤ
ꯑꯣ ꯌꯥꯝ ꯂꯥꯡꯉꯦꯅꯦ ꯀꯅꯥꯒ ꯂꯩꯔꯤꯅꯣ
ꯑꯥ ꯑꯩꯗꯣ ꯃꯄꯥꯟ ꯊꯣꯛꯄꯒꯤ ꯍꯥ ꯍꯧꯖꯤꯛ ꯍꯧꯖꯤꯛꯀꯤ ꯇꯥꯈ꯭ꯔꯕ꯭ꯔꯣ
ꯍꯣꯏ ꯇꯥꯏꯌꯦ ꯇꯥꯏꯌꯦ
ꯑꯥ ꯑꯈꯣꯏ ꯁꯤꯅ꯭ꯌꯔꯅ ꯀꯨꯝꯔꯛꯑꯣ ꯍꯥꯏꯕꯒꯤ ꯅꯪꯗꯤ ꯀꯔꯤ ꯇꯧꯕ꯭ꯔꯥ
ꯑꯗꯨꯝ ꯂꯩꯅꯦ ꯕꯣꯜ ꯁꯥꯟꯅꯕ ꯆꯠꯄ ꯉꯥꯏꯔꯦ ꯍꯣꯏ ꯌꯨꯝꯗꯨꯅꯤ ꯄꯨꯡ ꯄꯨꯡ ꯃꯔꯤ ꯇꯥꯕ ꯉꯥꯏꯔꯦ ꯕꯣꯜ ꯁꯥꯟꯅꯥꯕꯒꯤ
ꯑꯣ ꯅꯪ ꯕꯣꯜ ꯁꯅꯥꯕ꯭ꯔꯥ
ꯍꯥꯥ
ꯅꯪ ꯕꯣꯜ ꯁꯅꯥꯕ꯭ꯔꯥ
ꯍꯣꯏ
ꯅꯨꯉꯥꯏꯕ꯭ꯔꯣ ꯑꯗꯣ ꯕꯣꯜ ꯁꯅꯥꯕꯗꯣ
ꯅꯨꯡꯉꯥꯏꯅꯦ ꯕꯣꯜꯒꯗꯤ ꯁꯤꯕ ꯌꯥꯏꯅꯦ ꯑꯩꯗꯤ
ꯍꯥꯏꯗꯤ
ꯀꯩꯒꯤ ꯀꯩ ꯃꯔꯝ ꯂꯩꯒꯦ
ꯏꯟꯇ꯭ꯔꯦꯁ ꯂꯩꯇꯦ ꯑꯗꯨꯝ ꯀꯣꯏꯆꯦꯟ ꯆꯦꯟꯕꯗꯣ ꯋꯥꯗ꯭ꯔꯣ
ꯋꯥꯕꯨꯗꯤ ꯌꯥꯏ ꯗꯣ ꯅꯨꯡꯉꯥꯏꯅꯦ ꯕꯣꯜ ꯁꯅꯥꯕꯁꯦ
ꯏꯁ ꯅꯨꯡꯁꯥ ꯁꯥꯕ ꯀꯥꯟꯁꯤꯗ
ꯂꯩꯔꯝꯈ꯭ꯔꯦꯅꯦ ꯉꯝꯗ꯭ꯔꯦꯅꯦ
ꯑ ꯅꯪ ꯁꯞꯄꯣꯔꯠ ꯇꯧꯕ꯭ꯔꯥ
ꯍꯣꯏ
ꯑꯩꯗꯤ ꯏꯁꯄꯦꯟ ꯑꯣꯏꯅ ꯁꯐꯣꯔ ꯇꯧꯅꯤꯅꯦ
ꯇꯨꯝꯕ ꯌꯥꯗꯦꯅꯦ ꯃꯦꯁꯤ ꯐꯦꯟꯗ ꯄꯪꯉꯥꯡꯗ ꯉꯥꯡꯕ
ꯏꯁꯇꯦꯇꯁ ꯇꯥꯔꯣ
ꯍꯣꯏ
ꯇꯥꯕ꯭ꯔꯣ
ꯑꯥ ꯇꯥꯏꯌꯦ ꯇꯥꯏꯌꯦ ꯇꯥꯏꯌꯦ
ꯌꯥꯝ ꯂꯥꯡꯉꯦꯀꯣ
ꯑꯣ ꯑꯩꯗꯣ ꯑꯁ ꯈꯪꯗꯦ ꯍꯧꯖꯤꯛꯇꯤ ꯍꯧꯖꯤꯛꯇꯤ ꯍꯧꯖꯤꯛꯇꯤ
ꯀꯔꯤ ꯍꯥꯏꯕ
ꯅꯠꯇꯦ ꯅꯠꯇꯦ ꯑꯁ ꯎꯝ ꯅꯪ ꯉꯁꯝ ꯑꯗꯨꯝ ꯂꯩꯕ꯭ꯔꯥ ꯌꯨꯝꯗ
ꯍꯣꯏ
ꯑꯥ ꯁꯀꯨꯜꯒꯨꯝꯕ ꯆꯠꯇꯦ
ꯍꯣꯏ ꯑꯩꯗꯤ ꯐꯨꯠꯕꯣꯂꯔꯅꯤꯅꯦ ꯁ꯭ꯀꯨꯜ ꯆꯠꯇ꯭ꯔꯦꯅꯦ
ꯄꯩꯁꯥ ꯇꯥꯟꯕ ꯍꯧꯔꯣ ꯍꯧꯔꯝꯒꯅꯦꯕꯣ ꯑꯗꯨ ꯑꯣꯏꯔꯗꯤ
ꯎꯝ
ꯅꯠꯇ꯭ꯔꯣ
ꯃꯥꯟꯅꯤ ꯃꯥꯟꯅꯤ
ꯍꯥ
ꯑꯌꯨꯛꯇ ꯑꯌꯨꯛꯇ ꯀꯩ ꯑꯦꯟꯖꯥꯡ ꯆꯥꯒꯦ
ꯑꯥ ꯑꯩ ꯑ ꯑꯂꯨ ꯀꯥ ꯆꯥꯔꯦ ꯅꯪꯗꯤ
ꯎꯁꯣꯏ ꯎꯁꯣꯏ
ꯑꯣ
ꯎꯁꯣꯏ ꯈꯛꯇꯅꯤ ꯍꯟ ꯗꯛꯇꯤ
ꯑꯦ ꯇꯝꯅꯤꯅꯥ
ꯎꯝ
ꯑꯩꯗꯤ ꯆꯥꯅꯤꯡꯉꯦ
ꯇꯟꯂꯤ
ꯑꯦ ꯑꯣꯛꯁꯥꯥꯗ ꯍꯥꯞꯄꯗꯣ ꯌꯥꯝ ꯍꯥꯎꯕꯅꯦ
ꯑꯝ ꯅꯨꯃꯤꯠ ꯈꯨꯗꯤꯡ ꯆꯥꯕꯒꯤ ꯇꯜꯂꯦꯕ
ꯑꯈꯣꯏꯗꯤ ꯆꯥꯟꯅꯤꯡꯉꯁꯨ ꯆꯥꯕ ꯆꯥꯕ ꯐꯪꯗꯦ
ꯎꯝ ꯅꯪꯗꯤ ꯀꯣꯂꯦꯖꯀꯨꯝꯕ ꯆꯠꯄ꯭ꯔꯥ
ꯑꯗꯣ ꯑꯩ ꯀꯣꯂꯦꯖ ꯇꯝꯒꯦ ꯇꯝꯅꯤꯡ ꯇꯝꯅꯤꯡ ꯑꯁ ꯀꯣꯂꯦꯖ ꯇꯝꯕꯗꯣ ꯇꯜꯂꯦ ꯇꯝꯔꯁꯨ ꯊꯕꯛꯁꯨ ꯐꯪꯗꯅꯥ ꯑꯗꯨꯝ ꯂꯥꯁꯇ ꯑꯗꯨ ꯀꯩꯒꯤ
ꯐꯩꯅꯤ
ꯑꯗꯣ ꯍꯧꯖꯤꯛꯇꯤ ꯅꯣꯡ ꯆꯨꯕ꯭ꯔꯥ ꯅꯣꯏꯔꯣꯝꯗ
ꯅꯣꯡ ꯆꯨꯔꯦ ꯅꯨꯡꯁꯥ ꯁꯥ ꯅꯨꯡꯁꯥ ꯁꯥꯕ ꯑꯁ ꯁꯕꯁꯤꯅ
ꯑꯣ ꯍꯣꯏ ꯑꯈꯣꯏꯗꯗꯤ ꯃꯝꯂꯒ ꯂꯩꯅꯤ
ꯀꯩꯅꯣ ꯑꯗꯣ
ꯆꯨꯕꯗꯤ ꯆꯨꯗꯦ ꯃꯝꯕꯗꯤ ꯂꯩꯌꯦ ꯈꯔ ꯅꯨꯡꯉꯥꯏ ꯉꯁꯤ ꯅꯨꯃꯤꯠꯁꯤ
ꯂꯩꯕ ꯉꯝꯗꯦ ꯑꯈꯣꯏꯗꯤ ꯐꯦꯟꯁꯨ ꯑꯩ ꯑꯩꯒꯤ ꯔꯨꯝꯗꯨꯗꯤ ꯎꯝ ꯑꯩꯒꯤ ꯐꯦꯟꯗꯣ ꯌꯥꯗꯦꯕ ꯑꯗꯨ ꯑꯣꯏꯕꯒꯤ ꯍꯨꯃꯥꯡ ꯇꯥꯕꯁꯤꯗꯤ ꯌꯥꯗ꯭ꯔꯦ
ꯄꯥꯕ꯭ꯔꯣ ꯇꯥꯕ꯭ꯔꯣ
ꯑꯥ
ꯇꯥꯏꯌꯦ ꯇꯥꯏꯌꯦ
ꯅꯦꯠꯋꯥꯛ ꯅꯨꯡꯉꯥꯏꯇꯦꯍꯦ ꯅꯪꯒꯤ
ꯍꯧꯖꯤꯛꯁꯨ
ꯍꯣꯏ
ꯑꯣ ꯈꯪꯗꯦ ꯑꯩꯒꯤ ꯅꯦꯠꯗꯣ ꯕꯤꯗꯤꯑꯣꯒꯨꯝꯕ ꯌꯦꯡꯉꯗꯤ ꯅꯦꯠꯇꯣ ꯎꯝ ꯈꯪꯗꯦ ꯅꯨꯡꯉꯥꯏꯌꯦ ꯀꯣꯜ ꯇꯧꯔꯗꯤ ꯅꯨꯉꯥꯏꯇꯕ
ꯅꯊꯟꯗ ꯔꯨꯝ ꯅꯊꯟꯗ ꯂꯩꯕ꯭ꯔꯥ ꯅꯪ ꯔꯦꯟꯒꯨꯝꯕ
ꯑꯥ ꯍꯣꯁꯇꯦꯜꯗꯅꯦ ꯂꯩꯕꯗꯣ
ꯑꯣ
ꯔꯦꯟꯗ ꯂꯩꯇꯦ ꯏꯌꯥ ꯊꯟꯗ ꯂꯩꯔꯗꯤ ꯀꯅꯥꯅ ꯁ꯭ꯀꯣꯁ ꯆꯥꯗꯣꯏꯅꯣ
ꯐꯔꯦ ꯐꯔꯦ
ꯑꯗꯣ ꯎꯁꯣꯏꯒꯨꯝꯕꯗꯤ ꯐꯪ ꯐꯪꯕ꯭ꯔꯥ ꯅꯣꯏꯔꯣꯝꯗ
ꯎꯝ ꯐꯪꯗꯦ ꯐꯪꯉꯦ ꯑꯗꯣ ꯇꯪꯕꯒꯤ ꯄꯤꯔꯛꯇꯦ
ꯎꯝ
ꯄꯔꯒꯖꯤ ꯐꯥꯒꯗꯕ
ꯑꯧꯕ ꯆꯠꯄ꯭ꯔꯥ ꯅꯠꯇ꯭ꯔꯥ ꯕꯖꯥꯔꯗꯒꯨꯝꯕ ꯂꯩꯕ꯭ꯔꯥ
ꯕꯖꯥꯔꯗ ꯕꯖꯥꯔꯗ
ꯑꯗꯨ ꯑꯣꯏꯕꯒꯤ ꯀꯣꯕꯤꯒ ꯀꯣꯕꯤꯒ ꯑꯂꯨ ꯈꯥꯃꯦꯟ ꯁꯤꯟ ꯑꯥ ꯃꯇꯔ ꯗ ꯍꯛꯇꯅ ꯄꯤꯕ
ꯑꯣ
ꯆꯥꯃꯟꯕꯒꯤ ꯑꯥꯏ ꯆꯥꯅꯤꯡꯕ ꯐꯥꯎꯗ꯭ꯔꯦ
ꯍꯥꯎ ꯍꯥꯎ ꯍꯥꯎꯕꯅꯦ ꯗꯥꯜꯒ ꯑꯂꯨꯒ ꯈꯥꯃꯦꯟꯒꯨꯝꯕꯗꯤ
ꯏ ꯍꯥꯎꯇꯦ ꯍꯥꯎꯇꯦ ꯌꯨꯝꯗ ꯊꯣꯡꯕꯗꯤ ꯍꯥꯎꯋꯦ
ꯎꯝ
ꯌꯨꯝꯗ ꯊꯣꯡꯕꯗꯤ ꯍꯥꯎꯋꯦ ꯑꯗꯣ ꯍꯣꯁꯇꯦꯜꯗꯅꯤꯅ ꯍꯥꯎ ꯇꯦ ꯃꯤ ꯃꯌꯥꯝꯒꯤ ꯊꯣꯡꯕꯗꯣ
ꯃꯍꯤ ꯌꯥꯝꯕ꯭ꯔꯥ
ꯑꯧ ꯃꯍꯤꯗꯤ ꯏꯁ
ꯕꯣꯔꯗꯤꯡ ꯍꯣꯁꯇꯦꯜꯒꯤꯗꯤ ꯎꯄꯥꯏ ꯂꯩꯇ꯭ꯔꯦꯅꯦ
ꯎꯄꯥꯏ ꯂꯩꯇ꯭ꯔꯦ ꯌꯨꯝ ꯆꯠꯅꯤꯡꯂꯁꯨ ꯆꯠꯄꯁꯨ ꯐꯪꯗꯦ
ꯃꯤ ꯀꯌꯥ ꯂꯩꯕ꯭ꯔꯥ ꯅꯣꯏ ꯍꯣꯁꯇꯦꯜꯗ
ꯑꯥ ꯑꯩ ꯑꯥ ꯁꯚꯦꯟꯇꯤ ꯄ꯭ꯂꯁ ꯀꯨꯝꯕ꯭ꯔ ꯁꯚꯦꯟꯇꯤꯔ ꯑꯦꯠꯇꯤꯔ ꯈꯪꯗꯦ ꯂꯩꯕꯗ
ꯌꯥꯝꯃꯤꯅꯦ
ꯃꯤ ꯃꯤꯗꯤ ꯑꯥ ꯌꯥꯝꯗꯦ ꯑꯈꯣꯏꯗꯤ ꯑꯥ ꯌꯥꯝꯗꯦꯕ ꯃꯤꯒꯤꯗꯤ ꯑꯩꯠꯇꯤ ꯅꯥꯏꯟꯇꯤ ꯌꯧꯕꯅꯦ
ꯎꯝ
ꯃꯤꯉꯣꯟ ꯃꯤꯉꯣꯟꯒꯤ ꯍꯣꯁꯇꯦꯜꯒ ꯀꯣꯝꯄꯤꯌ꯭ꯔ ꯇꯧꯔꯗꯤ ꯌꯥꯝꯗꯦ
ꯎꯝꯑꯦ ꯉꯁꯤꯗꯤ ꯌꯦꯡꯗꯨꯏꯔ ꯕꯣꯜ
ꯑꯥ ꯑꯩꯗꯤ ꯕꯣꯜ ꯌꯦꯡꯗꯦ
ꯐꯨꯠꯕꯣꯜ ꯏꯁ ꯐꯨꯠꯕꯣꯜ ꯐꯦꯟꯁ ꯅꯠꯇꯦꯀꯣꯪꯅꯪ
ꯎꯝ ꯅꯠꯇꯦ ꯑꯥ ꯑꯩꯗꯤ ꯏꯁꯄꯣꯔꯠꯁ ꯒꯨꯝꯕꯗ ꯏꯟꯇ꯭ꯔꯦꯁ ꯂꯩ
ꯀꯔꯝ ꯀꯔꯝꯕꯗ ꯏꯟꯇ꯭ꯔꯦꯁ ꯂꯩꯕ꯭ꯔꯥ ꯅꯪ
ꯑꯩꯗꯤ ꯈꯪꯗꯦ ꯄꯥꯏꯗꯦꯗ ꯑꯗꯨꯝ ꯌꯦꯡꯔꯁꯨ ꯈꯪꯗꯨꯏꯕ
ꯕꯣꯂꯤꯒꯨꯝꯕ ꯑꯗꯨꯝ ꯏꯟꯇ꯭ꯔꯦꯁ ꯂꯩ
ꯕꯣꯂꯤꯕꯣꯜ
ꯎꯝ
ꯑꯥ ꯑ꯭꯭ꯩꯁꯨ ꯃꯗꯨꯒꯨꯝꯕꯗꯤ ꯌꯥꯏ
ꯎꯝ ꯏꯁꯄꯣ꯭ꯔꯠꯁꯀꯤꯗꯤ ꯑꯗꯨꯝ ꯌꯥꯏꯗ
ꯈꯨꯠꯇꯤ ꯅꯥꯕꯅꯦꯍꯦ ꯕꯣꯂꯤ ꯕꯣꯜꯗꯤ ꯍꯦꯍꯦ
ꯍꯨꯝ ꯍꯨꯝ
ꯃꯤꯅ ꯊꯣꯡꯔꯗꯤ
ꯑꯩꯈꯣꯏ ꯅꯨꯄꯥꯁꯤꯡꯗꯤ ꯅꯥꯗꯦꯅꯦ ꯅꯣꯏ ꯅꯨꯄꯤ ꯑꯣꯏꯕꯒꯤ ꯑꯣꯏꯔꯝꯅꯤ
ꯅꯣꯏꯗꯤ ꯀꯟꯗꯒꯤꯅꯦ
ꯍꯤ ꯍꯝ
ꯅꯣꯏꯒ ꯑꯩꯈꯣꯏꯒ ꯆꯞ ꯃꯥꯟꯅꯗꯦꯅ
ꯑꯗꯨ ꯑꯣꯏꯔꯁꯨ ꯅꯨꯃꯤꯠ ꯈꯨꯗꯤꯡ ꯁꯥꯟꯅꯔꯗꯤ ꯑꯗꯨꯝ ꯅꯨꯡꯉꯥꯏꯅꯤꯗ
ꯎꯝ ꯑꯩꯁ ꯑꯩꯈꯣꯏꯒ ꯁꯅꯔꯗꯤ ꯑꯩꯈꯣꯏꯒꯤ ꯀꯣꯏꯕꯗꯨ
ꯅꯣꯏ ꯍꯣꯁꯇꯦꯜꯗ ꯕꯨꯂꯤꯒꯨꯝꯕꯗꯤ ꯁꯥꯟꯅꯕ꯭ꯔꯥ
ꯃꯐꯝ ꯂꯩꯇꯦ ꯑꯩꯈꯣꯏꯗꯣ ꯃꯄꯥꯟ ꯃꯐꯝ ꯂꯩꯇꯦ ꯑꯗꯨꯝ ꯌꯨꯝꯗ ꯖꯦꯜꯒ ꯃꯄꯥꯟ ꯊꯣꯛꯄꯁꯨ ꯌꯥꯗꯦ ꯎꯝ ꯀ꯭ꯂꯥꯁ ꯂꯣꯏꯔꯗꯤ ꯑꯗꯨꯝ ꯔꯨꯝꯗ ꯑꯗꯨꯝ ꯂꯩꯔꯅꯤ
ꯀꯝꯄ꯭ꯂꯦꯛꯁꯟꯗꯤ ꯌꯥꯔꯝꯅꯤꯅꯦ ꯑꯗꯨꯗꯤ ꯃꯄꯥꯟꯁꯨ ꯊꯣꯛꯇꯦ ꯑꯩꯈꯣꯏꯗꯤ ꯕꯣꯜ ꯁꯥꯟꯅꯕꯅꯤꯅ ꯌꯥꯗ꯭ꯔꯦꯅꯦ ꯀꯝꯄ꯭ꯂꯦꯛꯁꯟꯁꯦ
ꯍꯥꯥꯍꯥ ꯃꯨꯕꯔꯥ ꯅꯨꯄꯥꯗꯤ ꯃꯨꯕꯅ ꯐꯩꯗ
ꯅꯨꯄꯤꯗꯤ
ꯅꯨꯄꯤꯗꯤ ꯐꯖꯗꯦꯅ ꯑꯗꯨ ꯑꯣꯏꯔꯁꯨ ꯕ꯭ꯂꯦꯛ ꯅꯨꯄꯤꯒꯨꯝꯕꯗꯤ ꯐꯖꯩꯅ ꯎꯝ ꯃꯨꯔꯁꯨ ꯃꯁꯥꯗꯣ ꯅꯥꯟꯕꯗꯤ ꯐꯩ
ꯎꯝ ꯍꯧꯖꯤꯛ ꯊꯟꯗꯔꯣ ꯅꯪ ꯂꯩꯔꯤꯁꯦ
ꯎꯝ ꯑꯩ ꯇꯦꯔꯦꯁꯇ ꯂꯩꯕ ꯍꯧꯖꯤꯛ
ꯑꯣ
ꯑꯩꯈꯣꯏꯒꯤ ꯔꯨꯝꯗ ꯂꯥꯡꯃꯟꯕꯒꯤ ꯂꯥꯡꯃꯟꯕꯒꯤ ꯌꯥꯗꯦꯕ
ꯎꯝ
ꯅꯪꯗꯤ ꯍꯧꯖꯤꯛ ꯅꯊꯟꯇꯔꯥ ꯅꯠꯇꯔꯒ
ꯑꯩꯈꯣꯏ ꯃꯥ ꯍꯧꯖꯤꯛ ꯆꯥꯛ ꯊꯣꯡꯉꯤ ꯍꯧꯖꯤꯛ
ꯏꯁ ꯉꯜꯂꯤ ꯍꯦ ꯍꯧꯖꯤꯛꯇꯤ
ꯆꯤꯡꯗ ꯂꯩꯕꯅꯤꯅ ꯍꯧꯖꯤꯛꯇꯤ
ꯑ
ꯃꯇꯝꯁꯨ ꯐꯠꯇꯦ ꯑꯗꯨꯒꯤ ꯉꯟꯅ ꯆꯥꯔꯗꯤ ꯈꯔ ꯐꯕ
ꯑ
ꯑꯩꯗꯤ ꯉꯟꯅ ꯊꯣꯡꯉꯁꯨ ꯑꯗꯨꯝ ꯊꯦꯡꯅ ꯆꯥꯏꯗ ꯆꯥꯛꯇꯤ
ꯎ ꯆꯥꯛ ꯑ ꯏꯪꯕꯗꯣ ꯍꯥꯎꯕ꯭ꯔꯣ ꯅꯪꯗꯤ
ꯑꯩ ꯁꯥꯕꯒꯨꯝꯕ ꯆꯥꯕ ꯍꯩꯇꯦꯕ ꯑꯗꯨꯒꯤꯅꯤ
ꯑꯣ ꯍꯥꯍꯥꯍꯥ
ꯑꯩꯉꯣꯟꯗ ꯃꯤ ꯃꯤꯁꯤꯡ ꯀꯣ ꯅꯨꯄꯥ ꯃꯥꯟꯗꯦ ꯑꯗꯨꯃꯥꯏꯅ ꯑꯗꯨꯝ ꯍꯥꯏꯕꯅꯦ
ꯑꯗꯨꯅꯦ ꯑꯗꯨꯅꯦ ꯍꯥꯍꯥꯍꯥ
ꯏꯝꯐꯥꯜ ꯏꯝꯐꯥꯜ ꯔꯣꯝꯗꯒꯨꯝꯕ ꯂꯩꯕ꯭ꯔꯣ ꯅꯪ
ꯑꯣꯏ ꯂꯩꯌꯦ
ꯎꯝ
ꯅꯣꯡ ꯆꯨꯔꯗꯤ ꯐꯥꯒꯗꯕ ꯏꯁꯤꯡ ꯏꯁꯤꯡꯒꯨꯝꯕ ꯆꯥꯎꯔꯗꯤ ꯁꯨꯇꯤ ꯄꯤ ꯄꯤꯊꯣꯛ ꯄꯤ ꯅꯥ ꯑꯗꯨ ꯑꯣꯏꯕꯒꯤ ꯍꯨꯝ ꯍꯨꯝ ꯅꯣꯡ ꯆꯨꯕꯗꯣ ꯉꯥꯏꯕꯅꯦ ꯍꯦ ꯍꯦ
ꯎꯝ ꯑꯇꯩ ꯄꯨꯟ ꯎꯝ ꯄꯨꯅꯦꯒꯨꯝꯗꯗꯤ ꯏꯁꯤꯡ ꯌꯥꯝ ꯆꯥꯎꯔꯦꯅꯦ ꯄꯨꯅꯦꯒꯨꯝꯕꯥ ꯗꯣ